ꯇꯥꯔꯦ
ꯑꯣ ꯑꯣ ꯐꯣꯟ ꯃ ꯇꯧ ꯇꯧ ꯁꯨꯔꯛꯄꯣ ꯑꯩꯈꯣꯏ ꯇꯣꯟꯗꯣ ꯉꯥꯎꯔꯤ ꯐꯩ ꯇꯔ ꯃꯤ ꯅꯨ ꯃꯠꯁꯦ ꯊꯥꯏꯑꯒ ꯅꯪꯗ꯭ꯔꯒꯦ ꯑꯗꯨꯏ ꯑꯣꯏꯔꯝꯒꯅꯤ ꯆꯠꯈ꯭ꯔꯤꯗꯣ
ꯑꯣꯏꯔꯝꯕꯁꯦ ꯑꯩꯅ ꯑꯃꯨꯛ ꯇꯧꯒꯦ ꯇꯧꯔꯒꯅ ꯑꯃꯨꯛ ꯑꯣꯟ ꯕꯣꯔꯗ ꯗꯦꯠ ꯍꯥꯏꯕ꯭ꯔꯣ ꯀꯩꯅꯣꯝ ꯍꯥꯏ ꯑꯗꯨ ꯊꯥꯗꯅ ꯂꯩ ꯇꯧ ꯌꯥꯗ꯭ꯔꯦ ꯌꯦꯡꯒꯦ ꯅꯪ ꯇꯧ ꯂꯣꯏꯔꯒ ꯑꯃꯨꯛ ꯇꯧꯕ ꯌꯥꯕ꯭ꯔꯥ
ꯀꯩꯅꯣ ꯇꯧꯕ ꯑꯣꯏꯔꯝꯒꯅꯤ ꯑꯩꯅ ꯑꯇꯣꯞꯕꯨꯥꯎ ꯀꯣꯜ ꯋꯥꯔꯤ ꯁꯥꯟꯅꯕ ꯑꯣꯏꯔꯝꯒꯅꯤ
ꯑꯣꯏꯔꯝꯒꯅꯤ ꯑꯣꯏꯔꯝꯒꯅꯤ ꯑꯗꯨꯗꯤ
ꯋꯥꯔꯤ ꯁꯥꯟꯅꯗ꯭ꯔꯁꯨ ꯑꯗꯨꯃꯥꯏꯅ ꯀꯣꯜ ꯇꯧꯊꯣꯛꯈꯤꯕꯗꯨ ꯆꯠꯄꯅꯦꯕ ꯑꯃ
ꯅꯍꯥꯟꯅꯦ ꯅꯪꯉꯣꯟꯗ ꯑꯩꯅ ꯇꯧꯕꯗꯣ ꯑꯃ ꯑꯃ ꯅꯪꯗꯣ ꯀꯩꯅꯣꯃ ꯅꯦꯠ ꯌꯥꯎꯗꯦ ꯍꯥꯏꯕ꯭ꯔꯥ ꯀꯩꯅꯣ ꯍꯥꯏꯕꯅꯤꯅ ꯑꯗꯨꯏ ꯇꯧꯈꯤꯕꯗꯣ
ꯐꯣꯔꯖꯤ ꯑ ꯐꯣꯔꯖꯤ ꯀꯥꯕ ꯅꯨꯡꯉꯥꯏꯇꯦꯕ ꯍꯣꯔꯁꯤꯗ ꯁꯥꯟꯅꯕꯗꯤ
ꯎꯝ ꯅꯪ ꯀꯌꯥꯔꯛ ꯇꯧꯔꯒꯦ
ꯑꯩ ꯇꯔꯥ ꯃꯉꯥꯃꯨꯛ ꯇꯧꯈ꯭ꯔꯦ
ꯃꯥ ꯅꯪ ꯌꯥꯝꯃꯦ
ꯄ ꯀꯌꯥ ꯇꯧꯔꯒꯦ
ꯇꯔꯥꯅꯤꯊꯣꯏ ꯁꯤꯒ ꯇꯔꯥꯅꯤꯊꯣꯏꯈ ꯁꯨꯕꯗ ꯉꯥꯏꯗꯣꯏꯅꯦ
ꯑꯉ ꯑꯦ ꯑꯉꯥꯡ ꯑꯃ ꯑꯩ ꯅꯝꯕꯔ ꯑꯃ ꯍꯥꯏꯔꯛꯀꯦꯅ ꯇꯧꯒꯦꯔꯥ ꯑꯩ ꯑꯩ ꯄꯥꯏꯔꯛꯀꯦ ꯄꯥꯏꯔꯝꯃꯗꯤ ꯑꯩꯈꯣꯏ ꯑꯉꯥꯡ ꯑꯃꯁꯤ ꯍꯥꯞꯄꯅꯦꯕ ꯅꯪ ꯀꯣꯜ ꯇꯧꯝ ꯂꯩꯇ꯭ꯔꯗꯤ ꯑꯩ ꯌꯣꯔꯦ ꯃꯑꯣꯣꯟ ꯇꯧꯅꯦꯕ
ꯑꯩꯅ ꯀꯔꯤ ꯍꯥꯏꯗꯦꯒꯦ
ꯄꯥꯏꯕꯨꯗꯤ ꯑꯩ ꯄꯥꯏꯔꯛꯀꯦ ꯑꯗꯨꯝ ꯁꯥꯟꯅꯩꯏ ꯍꯥꯏꯕꯅꯤ ꯑꯇꯣꯞꯄ ꯄꯥꯏꯔꯒꯁꯨ
ꯑꯣ ꯌꯥꯏꯌꯦꯦ ꯌꯥꯕꯕꯨꯗꯤ
ꯎꯝ ꯔꯦꯟ ꯍ
ꯍꯥꯏꯔꯣ ꯍꯥꯏꯔꯣ ꯑꯁ ꯅꯍ ꯐꯖꯅ ꯃꯦꯠꯂ ꯃꯥꯜꯂꯦꯗ ꯏꯔꯣꯝꯕꯅ ꯑꯃꯨꯛ ꯂꯣꯏꯅ ꯑꯃꯨꯛ ꯇꯣꯏꯈꯤꯅꯤꯀꯣ
ꯃꯤꯠꯇ ꯁ꯭ꯋꯥꯏꯗꯒꯤ ꯑꯃꯨꯛ ꯀꯣꯟ ꯁꯦꯝꯃ ꯂꯩꯔꯨꯕ ꯑꯩ ꯉꯁꯥꯏ ꯋꯥꯆꯞ ꯌꯥꯗꯦ ꯍꯥꯏꯕꯗꯣ
ꯎꯝ
ꯀꯛꯊꯠꯂꯦ ꯑꯗꯨꯒ ꯑꯇꯣꯞꯄ ꯑꯃꯨꯛ ꯆꯤꯡꯉꯦ
ꯆ ꯑꯗꯨꯗꯤ ꯅꯝꯕꯔꯁꯤꯅ ꯂꯣꯏ ꯃꯥꯡꯉꯝꯃꯅꯤ ꯑꯗꯨꯗꯤ
ꯀꯅꯥ ꯀꯅꯥ ꯅꯦꯝꯝꯕꯔ
ꯍꯥꯏꯗꯤ ꯅꯝꯕꯔ ꯍꯥꯟꯅꯒꯤ ꯌꯥꯎꯔꯤꯁꯤꯡꯗꯣ ꯃꯥꯡꯉꯝꯃꯅꯤ ꯃꯥꯡꯗ꯭ꯔꯣ
ꯋꯥꯆꯞꯇ ꯁꯦꯚ ꯇꯧꯈꯦ ꯂꯣꯏꯃꯥꯡꯃꯟ ꯐꯣꯟ ꯨꯒꯜꯗ ꯨꯒꯜꯗ ꯇꯧꯗꯕꯈꯩꯗꯣ ꯃꯥꯡꯗꯣꯏꯕ
ꯎꯝ ꯑꯗꯨꯃꯥꯏꯅ ꯇꯧꯋꯤ ꯕꯦꯔꯥ ꯌꯥꯝ ꯀꯥꯕꯅꯤ ꯑꯩꯗꯤ ꯋꯥ ꯆꯞꯄ ꯑꯗꯨꯗꯥꯥꯏꯅ ꯁꯣꯏꯈꯤꯗ꯭ꯔꯦ ꯌꯥꯝ ꯄꯥꯈꯠꯂꯦ ꯍꯥꯏꯕ
ꯑꯗꯨꯒ ꯕꯦꯛꯑꯞ ꯇꯧꯕꯁꯨ ꯌꯥꯗ꯭ꯔꯤꯅꯦꯕ ꯈꯣꯏꯗꯧ ꯁꯥꯎꯅꯤꯡꯉ
ꯑꯦ ꯅꯪꯒꯤ ꯋꯥꯆꯞꯇꯨꯗꯤ ꯄꯨꯔꯥ ꯂꯋꯥꯏ ꯊꯋꯥꯏꯒꯤ ꯋꯥꯆꯞꯅꯤ ꯅꯠꯇ꯭ꯔꯥ
ꯃꯥꯅꯦ ꯄꯦꯛ ꯎꯞ ꯇꯧꯕꯒꯦꯅ ꯆꯪꯕ ꯀꯥꯟꯗꯗꯤ ꯑꯩꯀꯥꯎ ꯍꯥꯏꯕ ꯁꯨꯌꯥ ꯌꯥꯗꯣꯏꯅꯦ ꯍꯥꯏꯔꯛ ꯃꯔꯨ ꯑꯣꯏꯕ ꯗꯣꯀꯨꯃꯦꯟꯒ ꯍꯥꯞꯆꯤꯜꯂꯨ ꯌꯥꯕꯅꯦ ꯦ
ꯀꯦꯁ ꯀꯦꯁ ꯐꯥꯏꯜ ꯐꯥꯏꯜꯧ ꯇꯧꯁꯤꯜꯂꯣ ꯀꯩꯅꯣꯗ ꯋꯥꯆꯞꯇ ꯑꯩꯒꯤ ꯑꯦꯀꯥꯎꯟ ꯕꯦꯛꯑꯞ ꯇꯧꯕ ꯌꯥꯗ꯭ꯔꯤ ꯅꯣꯏ ꯂꯋꯥꯏ ꯊꯋꯥꯏꯒꯤ ꯋꯥꯆꯞꯁꯦ ꯑꯩ ꯌꯥꯅꯤꯡꯗꯦꯅ ꯄꯩꯁꯥ ꯄꯤꯌꯣꯅ ꯍꯥꯏꯒꯗꯕꯅꯤꯅꯦ ꯑꯦ ꯍꯧꯖꯤꯛꯀꯥꯟꯅ ꯌꯥꯝ ꯂꯧꯅꯔꯅꯤ ꯃꯤꯦꯝꯃ ꯀꯩꯅꯣꯝ ꯇꯧꯕꯩ ꯁꯣꯕ꯭ꯔꯥ ꯄꯩꯁꯥꯁꯦ ꯈꯪꯕ꯭ꯔꯥ ꯎꯝ ꯀ ꯑꯁꯤꯡꯕ ꯃꯤ ꯂꯩꯗꯅ ꯈꯔ ꯂꯥꯏꯔꯤꯛ ꯂꯥꯏꯁꯨ ꯈꯔ ꯍꯩꯕ ꯌꯥꯝꯅ ꯈꯔ ꯀꯩ ꯍꯥꯏꯅꯤ ꯊꯤꯖꯤꯟ ꯈꯣꯞꯆꯤꯟꯕ ꯍꯩꯕ ꯀꯥꯡꯕꯨꯗꯤ ꯈꯪꯕ꯭ꯔꯥ ꯀꯩꯅꯣꯝ ꯁꯣꯏꯕꯩꯁꯨꯅꯦ ꯀꯝꯄꯅꯤ ꯑꯗꯒꯤ ꯆꯦ ꯑꯃ ꯊꯥꯔꯦꯅ ꯄꯩꯁꯥ ꯃꯌꯥꯝ ꯌꯥꯝ ꯂꯧꯋꯦ ꯍꯥꯏꯕ ꯍꯣꯏꯇꯅꯕꯨ ꯁ꯭ꯋꯥꯏꯗ ꯄꯪꯕꯩ ꯈꯪꯗꯕꯩ ꯋꯥꯅꯤꯦ
ꯑꯗꯨꯗꯤ ꯑꯩꯗꯕꯩ ꯂ
ꯆꯥꯛ ꯆꯥꯅ ꯗꯕꯔꯅꯣꯏꯕꯣ ꯆꯦ
ꯑꯩꯈꯣꯏ ꯃꯥ ꯀꯩꯊꯦꯜꯗꯣ ꯀꯌꯥꯅ ꯆꯠꯎꯨꯔꯤꯅꯦ ꯆꯥꯈꯤꯕꯕꯅꯣꯅꯁꯥꯡ
ꯑꯣ
ꯅ ꯆꯥꯕꯣ
ꯆꯥꯗ꯭ꯔꯤꯈꯣꯏꯁꯨ ꯃꯩ ꯂꯥꯛꯇꯕꯩ ꯃꯩ ꯂꯥꯛꯄ ꯉꯍꯥꯛꯇꯪ ꯉꯥꯏꯔꯅꯦ ꯂꯥꯛꯇ ꯂꯥꯛꯇ꯭ꯔꯗꯤ ꯆꯥꯔꯅꯤ
ꯀꯩ ꯌꯦꯟꯁꯥꯡ ꯊꯣꯡꯉꯕ
ꯉꯁꯤꯗꯤ ꯈꯤꯇꯪ ꯀꯩꯅꯣ ꯇꯧꯕ
ꯃ ꯃꯃꯤꯅ ꯍꯥꯎꯗꯣꯏ ꯅꯨꯡꯉꯥꯏꯇꯦꯅ
ꯑ ꯀꯨꯏꯔꯦ ꯑꯍꯥꯎ ꯆꯥꯗꯕ ꯉꯥ ꯊꯣꯡ ꯆꯥꯗꯕ ꯀꯨꯏꯔꯦꯅꯦ ꯉꯁꯤꯗꯤ ꯄꯨꯈ꯭ꯔꯤꯗꯒꯤ ꯉꯥ
ꯍꯥꯏꯔꯒ ꯑꯩ ꯂꯋꯥꯏ ꯁꯝꯂ ꯑꯩ ꯀꯦꯂ ꯍꯥꯏꯕꯁꯦ ꯁꯤ ꯀꯗꯗꯣꯏꯩꯅꯣ
ꯑꯣ ꯈꯔ ꯈꯟꯦꯅꯣ ꯈꯟ ꯋꯥ ꯋꯥ ꯋꯥꯈꯜꯅ ꯈꯟꯗꯦ ꯈꯜꯂꯣꯏꯗꯕ ꯋꯥꯈꯜꯅ
ꯅꯪꯅ ꯐꯣꯟ ꯇꯧꯕꯗ ꯄꯥꯏꯌꯦꯕꯀꯣ ꯀꯅꯀꯤꯤꯡ ꯊꯥꯔ ꯂꯩꯕ ꯋꯥꯅꯤ ꯑꯗꯨ ꯖꯔꯣ ꯆꯠꯂꯦ ꯑꯩꯉꯣꯟꯗ ꯀꯩꯗꯧꯔꯣ ꯂꯋꯥꯏ ꯁꯝꯒꯁꯦ ꯈꯣꯏꯗꯧ ꯖꯥꯎꯅꯤꯡꯉꯛꯗꯔꯅꯦ
ꯀꯔꯤ ꯗꯤꯟꯅ ꯁꯤꯖꯤꯟꯅꯕ ꯁꯤꯔꯝꯗꯣ
ꯑꯥ
ꯇꯥꯡꯕꯅꯦ ꯑꯗꯨ ꯁꯤꯖꯤꯟꯅꯕꯗꯤ ꯌꯥꯝ ꯐꯩꯌꯦꯕꯅꯦ ꯑꯩꯁꯨ ꯂꯩꯕ ꯉꯝꯗꯗꯅ ꯁꯤꯖꯤꯟꯅꯗꯦ ꯑꯗꯨꯕꯨꯗꯤ
ꯁꯤꯁꯤꯡ ꯄꯩꯁꯥ ꯄꯥꯏꯔ ꯀꯥꯟꯅ ꯈꯔ ꯄꯩꯁꯥ ꯈꯤꯇꯪ ꯊꯣꯛꯑꯀꯥꯟꯗ ꯁꯤꯖꯤꯟꯅꯔꯒꯦ
ꯁꯤꯁꯤꯟꯅꯔꯣ
ꯁꯝꯖꯦ ꯌꯥꯝ ꯊꯤꯅ
ꯅꯨꯡꯉꯥꯏꯇꯝꯅꯤꯉꯣ ꯑꯩꯁꯨ ꯍꯧꯖꯤꯛꯄꯨꯗꯤ ꯈꯔ ꯐꯔꯦꯕꯀꯣ ꯑꯁ ꯍꯥꯟꯅ ꯃꯔꯛ ꯑꯃꯗꯤ ꯍꯦꯛꯇ ꯀꯦꯟꯕꯖꯦ ꯐꯖꯅ ꯎꯕꯗꯣ ꯈꯪꯕ꯭ꯔꯥ
ꯁꯝ ꯁꯥꯡꯉꯛꯄ ꯃꯇꯣꯟ ꯃꯇꯣꯟꯁꯦ ꯀꯦꯟ ꯒꯤꯕꯅꯦ ꯑꯗꯩ ꯂꯋꯥꯏꯗꯒꯩ ꯈꯔ ꯈꯔ ꯀꯦꯟꯈꯤꯕꯅꯦ ꯄꯨꯜꯂꯞꯅꯦ ꯃꯣꯏ ꯀꯦꯟꯒꯤ
ꯅꯪ ꯅꯁꯝ ꯍꯨꯖꯤꯛ ꯌꯥꯝ ꯀꯦꯟꯕ꯭ꯔꯥ ꯃꯇꯣꯟꯗꯣ ꯃꯇꯣꯟꯗꯣ ꯄꯨꯟꯕ꯭ꯔꯥ
ꯄꯨꯟꯗꯦ ꯃꯇꯣꯟ ꯑꯁꯥꯡꯕ ꯁꯔꯨꯛ ꯑꯃꯅꯤ ꯌꯥꯎꯕꯗꯣ ꯑꯗꯨꯝ ꯀꯦꯟꯗꯣꯏꯕ ꯑꯗꯨꯗꯨꯝ ꯀꯦꯟꯗꯣꯏꯕ
ꯑꯩ ꯅꯃꯨꯛ ꯁꯝ ꯌꯥꯝ ꯀꯦꯟꯒꯦ ꯑꯗꯨꯅꯅꯦ ꯃꯇꯣꯟꯗꯣ ꯄꯨꯟꯕꯒꯤ ꯃꯇꯣꯟꯗꯨꯗ ꯍꯥꯠꯄꯗ ꯐꯖꯅ ꯌꯥꯗꯕꯒꯤ ꯑꯗꯥꯏꯟꯅ ꯇꯧꯔꯛ ꯀꯦꯟꯒꯤ ꯃꯇꯣꯟꯗꯣ ꯑ ꯃꯇꯣꯟꯗꯣ ꯀꯛꯊꯠꯈꯤꯕꯗꯒꯤ ꯍꯧꯖꯤꯛꯄꯨꯗꯤ ꯁꯝ ꯀꯦꯟꯕ ꯐꯅꯌꯥꯝ ꯐꯔꯦ
ꯑꯗꯨꯕꯨꯗꯤ ꯒꯩꯅꯣ ꯇꯧꯕꯩꯅꯤꯗ ꯁꯝ ꯁꯥꯥꯡ ꯉꯥꯗꯤ ꯑꯗꯨꯝ ꯀꯦꯟꯕꯅꯦ ꯍꯧꯅꯕꯅꯦ ꯃꯣꯏ ꯍꯧꯅꯕꯤ ꯑꯃ ꯂꯩꯕꯅꯤ
ꯎꯝ ꯐꯁꯅꯑꯝꯗꯗꯤ‌ ꯚꯤꯛ ꯎꯝ ꯗꯦꯕꯤꯀꯥꯒꯤ ꯇꯥꯏꯞꯇ ꯑꯝꯇꯪ ꯁꯥꯡꯉꯗꯤ ꯅꯨꯡꯉꯥꯏꯔꯣꯏꯗ꯭ꯔꯥ ꯊꯥꯛꯇꯛ ꯇꯧꯔꯒ ꯃꯥꯏꯗꯨꯕꯨꯗꯤ ꯈꯔꯕꯨꯗꯤ ꯌꯥꯝꯃꯦ ꯃꯥꯏꯁꯦ ꯁꯝꯗꯨꯕꯨꯗꯤ ꯃꯥꯏ ꯁꯝꯗꯨꯝ ꯗꯥꯏꯔꯦꯛꯃꯛꯇꯤ ꯅꯠ ꯍꯣꯏ ꯗꯥꯏꯔꯦꯛꯃꯛ ꯅꯠꯇꯕ ꯈꯔ ꯈꯔ ꯈꯤꯇꯪ ꯃꯥꯡꯉꯣꯟꯗꯗꯩ ꯈꯔ ꯄꯥꯊꯔꯒ ꯃꯥꯏ ꯁꯥꯡꯕꯗꯨꯗ ꯇꯧꯔꯗꯤ ꯅꯨꯡꯉꯥꯏꯅꯤ
ꯅꯨꯉꯥꯏꯒꯗꯝꯅꯤ
ꯐꯖꯕ ꯈꯨꯗꯤꯡꯃꯛ ꯑꯐꯕ ꯈꯨꯗꯤꯡꯃꯛ ꯑꯩꯒꯤ ꯑꯣꯏꯎ ꯌꯥꯗꯕꯅꯤꯅ
ꯏꯁ ꯏꯁ ꯀꯩꯅꯣ ꯇꯧꯔꯅꯤ ꯄꯩꯁꯥ ꯍꯦꯛ ꯄꯥꯏꯕꯒ ꯗꯤꯟꯒꯤꯗ ꯂꯩꯔꯒ ꯇꯩꯗꯗꯤ ꯌꯥꯔꯦ ꯀꯣꯛꯇꯣ ꯍꯦꯛ ꯌꯦꯡꯕꯗ ꯃꯅꯨꯡ ꯂꯣꯏ ꯀꯔꯥꯏ ꯀꯔꯥꯏꯗ ꯀꯔꯤ ꯂꯩ ꯎꯔꯦ ꯍꯥꯏꯃꯤꯗ
ꯇꯧꯕꯅꯤ ꯇꯧꯕꯅꯤ ꯑꯩꯕꯨꯗꯤ ꯈꯔ ꯐꯔꯦ ꯂꯩꯌꯣꯗꯣ ꯑꯩꯁꯨ ꯂꯩꯗꯣꯏꯅꯦ ꯄꯩꯁꯥ ꯂꯩꯇꯕꯩ ꯋꯥꯅꯤ ꯂꯨꯄꯥ ꯆꯥꯇ꯭ꯔꯦꯠꯂ ꯆꯅꯤꯄꯥꯜꯂ ꯀꯩꯅꯣꯝ ꯄꯤꯕꯅꯦ ꯑꯣꯐꯔ ꯂꯩꯀꯥꯟꯗꯕꯨꯗꯤ ꯈꯤꯇꯪ ꯍꯟꯊꯕꯅꯦꯕ ꯈꯔ ꯑꯗꯨꯑꯣꯏꯁꯨ ꯄꯩꯁꯥꯗꯣ ꯑꯩꯈꯣꯏꯗꯗꯤ ꯌꯥꯝꯃꯤꯗꯅ ꯁꯤꯔꯝꯃꯦꯅ ꯃꯌꯥꯝ ꯌꯥꯎꯕꯁꯨ ꯅꯠꯇꯦ ꯑꯗꯨꯒꯨꯝꯕ ꯃꯔꯣꯟ ꯑꯅꯤꯔꯛ ꯇꯩꯔꯗꯤ ꯎꯝ ꯐꯖꯅꯗꯤ ꯍꯧꯒꯅꯤ ꯃꯥꯏꯗꯣ ꯍꯧꯋꯦ ꯍꯥꯏꯕꯅꯤ ꯃꯥꯏ ꯃꯁꯝ ꯐꯅꯌꯥꯝ ꯌꯥꯝꯃꯕꯅꯤ ꯃꯥ ꯑꯗꯨ ꯇꯩꯕꯅꯤ
ꯑꯣ ꯌꯥꯝꯃꯕꯅꯦ ꯑꯗꯨꯕꯨꯗꯤ ꯃꯥꯏ ꯁꯝꯗꯣ ꯈꯔꯁꯨ ꯐꯔꯕꯅꯦ
ꯁꯦꯜ ꯄꯥꯏꯕꯅꯤꯅ ꯂꯩꯔ ꯂꯩꯔ ꯇꯩꯕ
ꯃꯥꯗꯤ ꯐꯦꯁ ꯋꯥꯁꯇꯒꯤ ꯀ꯭ꯔꯤꯝ ꯑꯗꯒꯤ ꯑꯗꯨꯃꯥꯏꯅ ꯑꯣꯏꯅ ꯁꯤꯖꯤꯟꯅꯔ ꯃꯥꯜꯂꯦ
ꯃꯥꯏ ꯑꯇꯥꯡ ꯑꯇꯥꯡ ꯑꯇꯥꯡ ꯑꯇꯥꯡꯕ ꯌꯥꯝ ꯁꯤꯖꯤꯟꯅꯔꯝꯃꯦ ꯍꯥꯏꯕ
ꯑꯗꯨꯅꯦ ꯃꯥ ꯈꯔ ꯇꯧꯔꯦ ꯔꯥꯏꯁ ꯀꯤꯗꯣ ꯀꯩꯅꯣꯝ ꯁꯤꯖꯤꯟꯅ ꯗꯥꯏꯅꯦ ꯃꯥꯒꯤ ꯐꯦꯁ ꯋꯥꯁꯇꯣ
ꯁꯤꯖꯤꯟꯅꯩꯌꯦ ꯃꯥꯅ ꯄꯪꯁꯤꯟ ꯁꯤꯟꯃꯟꯗꯅꯔ ꯈꯪꯗꯦ ꯃꯥ ꯀꯨꯆꯨꯗꯣ ꯈꯪꯕ꯭ꯔꯥ ꯈꯔ ꯀꯩꯅꯣ ꯇꯧꯋꯦ ꯃꯛꯁꯤꯟꯕꯩ ꯇꯥꯏꯞ ꯇꯧꯗ꯭ꯔꯥ ꯃꯥꯗꯣ ꯍꯟꯗꯛꯇꯣ
ꯃꯔꯛ ꯑꯃꯗꯤ ꯉꯥꯟ ꯊꯣꯛꯑꯝꯕꯅꯦ
ꯑꯑ ꯉꯥꯟꯊꯣꯛꯑꯝꯕꯅꯦ ꯃꯔꯛ ꯑꯃ ꯌꯥꯝ ꯉꯥꯟꯊꯣꯛꯑꯝꯕꯅꯦ ꯃꯥꯒꯤ ꯀꯩꯅꯣꯗꯣ
ꯃꯥ ꯈꯛ ꯇꯧꯔꯝꯒꯅꯤꯌꯦ ꯁꯤꯖꯤꯟꯅꯕꯗꯣ ꯑꯃꯈꯛꯇꯪ ꯁꯤꯖꯤꯟꯅꯔꯝꯃꯣꯏ ꯑꯗꯨꯅꯅꯦ
ꯑꯗꯨꯗꯣ ꯌꯥꯝ ꯀꯩꯅꯣ ꯇꯧꯗꯕꯅꯦ ꯍꯥꯏꯕ ꯁꯤꯖꯤꯟꯅꯕ ꯑꯝꯇꯪ ꯑꯐꯕ ꯑꯣꯏꯔꯁꯨ ꯑꯇꯥꯡꯕ ꯑꯣꯏꯔꯁꯨ ꯑꯝꯇꯪ ꯁꯤꯖꯤꯟꯅꯔꯗꯤ ꯑꯗꯨ ꯑꯗꯨꯝ ꯆꯠꯄꯗꯨꯅ ꯑꯗꯨꯅ ꯍꯦꯟꯅ ꯀꯥꯟꯅꯕꯅꯦꯕ ꯁꯤꯟꯕꯗ ꯌꯥꯝ ꯀꯥꯟꯅꯗꯕꯅꯦꯕ ꯄꯩꯁꯥ ꯂꯩꯕꯅꯤꯅ ꯑꯗꯨꯕꯨꯗꯤ ꯈꯔ ꯂꯩꯔꯒ ꯃꯔꯥꯏ ꯑꯃꯨꯛ ꯁꯦꯝꯖꯒꯤꯖꯅꯤ ꯅꯠꯇ꯭ꯔꯣ
ꯃꯥꯅꯤ ꯃꯥꯅꯤ
ꯑꯩꯈꯣꯏꯅ ꯁꯤ ꯁꯤꯖꯤꯟꯅ ꯉꯝꯗꯦꯕ ꯇꯧꯏꯁꯤ
ꯃꯥꯏ ꯄꯩꯁꯥ ꯄꯥꯏꯕꯩꯅꯤ
ꯃꯥꯅꯦ ꯈꯔ ꯂꯩꯔ ꯄꯥꯏꯔꯛꯈꯤꯅꯤ ꯑꯈꯣꯏꯁꯨ ꯅꯠꯇ꯭ꯔꯣ
ꯄꯥꯏꯔꯛꯈꯤꯅꯤ ꯄꯥꯏꯔꯛꯈꯤꯅꯤ ꯑꯩꯈꯣꯏ ꯇꯣꯏ ꯄꯥꯏ ꯑꯩ ꯀꯩꯅ
ꯀꯥꯟꯗꯩ ꯁꯤꯖꯤꯟꯅꯕ ꯑꯥꯏꯠꯇꯅꯤ
ꯇꯣꯟ ꯆꯥꯛ ꯆꯥꯟꯅꯕ ꯆꯠꯂꯦꯌꯦ ꯑꯥ ꯑꯁꯤꯗ ꯆꯪꯉꯨꯖꯤ ꯂꯥꯛꯑꯣ ꯃꯥꯏꯕꯝ ꯍꯥꯏꯕ꯭ꯔꯥ ꯀꯩꯅꯣ ꯅꯠꯇꯦ ꯕꯥꯔꯗꯦꯒꯤ ꯆꯠꯈꯤꯝꯅꯦ ꯑ ꯑꯈꯣꯏ ꯏꯃꯥꯗꯣ ꯀꯔꯤꯕ ꯃꯥꯏꯕꯝ ꯑꯜꯕꯥꯔꯠ ꯍꯣꯏꯗ ꯂꯥꯛꯑꯦ ꯍꯥꯏꯕ ꯀꯔꯤ ꯑꯩꯈꯣꯏꯇꯣꯟꯅ ꯍꯪ ꯆꯠꯂꯤꯔ ꯀꯩꯗꯧꯔꯤꯅꯣ ꯈꯪꯗꯦ ꯑꯥ ꯑꯝꯇ ꯀꯧꯁꯜꯂꯣꯅ ꯍꯥꯏꯔꯣ ꯍꯥꯏꯔꯛꯄꯅꯦꯕ ꯀꯅꯥꯅ ꯑꯩꯈꯣꯏ ꯇꯣꯟꯅ ꯃꯥꯔꯁꯤ
ꯍꯥꯎ
ꯑꯣ
ꯇꯥꯏꯌꯦ ꯇꯥꯏꯌꯦ ꯅꯣꯡꯖꯨ ꯇꯥꯕ꯭ꯔꯥ ꯑꯩꯈꯣꯏ ꯁꯤꯗ ꯆꯨꯕꯖꯦ
ꯇꯥꯗꯦ ꯑꯩꯈꯣꯏ ꯅꯣꯡꯗꯤ ꯃꯪꯗꯤ ꯃꯪꯉꯤ ꯃꯥꯜꯂꯦ ꯊꯥꯗꯤ ꯈꯔꯕꯨꯗꯤ ꯊꯣꯛꯑꯦ
ꯑꯩꯈꯣꯏ ꯁꯤꯗꯗꯤ ꯈꯔ ꯈꯔ ꯑꯁꯣꯏꯕ ꯂꯩꯔꯦ
ꯑꯣ ꯐꯔꯦ ꯐꯔꯦ ꯍꯩꯗꯔꯦ ꯑꯩꯈꯣꯏꯁꯨ ꯉꯍꯥꯛ ꯂꯩꯔ ꯍꯩꯗꯖꯔꯛꯑꯅꯤ
ꯎꯝ ꯅꯣꯏꯗ ꯅꯠꯇ꯭ꯔ ꯅꯣꯏꯔꯣꯝꯗ ꯅꯠꯇ꯭ꯔ ꯅꯍꯥꯅꯨꯛ ꯎꯟ ꯃꯌꯥꯝ ꯇꯥꯒꯤꯕꯗꯣ ꯎꯟ ꯅꯠꯇꯦ ꯦꯟ ꯑꯉꯧꯕ ꯍꯣꯏ ꯍꯣꯏ ꯉꯨꯊ꯭ꯔ ꯑꯍꯨꯝꯅ ꯎꯄꯥꯜꯂꯧꯒꯤ ꯇꯥꯏꯞꯇꯒ ꯇꯥꯈꯤꯕꯗꯣ
ꯑ ꯀꯍꯩ ꯂꯥꯛꯇ꯭ꯔꯕꯣ ꯅꯣꯏꯒꯤ ꯑꯗꯨꯝ
ꯂꯇ꯭ꯔ ꯅꯅꯥꯦ ꯑꯣꯏꯕꯗꯤ ꯁꯥꯀ ꯆꯔꯅꯤ ꯏ ꯂꯥꯛ ꯇꯔ
ꯔꯣꯏꯗꯕꯔꯃ
ꯃꯩ ꯃꯩꯁꯨ ꯌꯥꯝ ꯌꯥꯎꯗꯦ ꯍꯥꯏꯕ ꯇꯧꯔꯤꯁꯦ ꯊꯥꯔꯇꯤ ꯁꯤꯛꯁ ꯈꯛꯇꯅꯦ ꯍꯥꯏꯕ ꯌꯥꯎꯔꯤꯁ
ꯀꯄꯅꯦ ꯅꯣꯏꯒꯤ ꯃꯩꯗ ꯅꯣꯡ ꯆꯨꯕꯩ ꯂꯥꯛꯇꯕ ꯑꯣꯏꯔꯝꯕꯁꯨ ꯌꯥꯏꯑ ꯊꯥꯔꯛ
ꯎꯣꯡ ꯆꯨꯔꯔꯤꯅꯌꯥꯝ ꯃꯥꯥꯡꯗꯩꯅꯦ ꯂ ꯐꯅ ꯄꯨꯏꯌꯦ ꯔꯥꯁ
ꯃꯥꯅꯤ ꯍꯥꯏꯔ ꯑꯣꯏ ꯏꯁꯤꯡꯁꯦꯅ ꯐꯪꯉꯝꯃꯅꯤ
ꯎꯝ ꯍꯩꯄꯥ ꯁꯥꯔꯤꯕ ꯃꯣꯏꯅ ꯏꯂꯦꯛꯇ꯭ꯔꯔꯤꯁꯤ ꯇ ꯍꯥꯏ ꯄꯥꯁ ꯍꯔꯦ
ꯑ ꯀꯅꯤ
ꯑꯩ ꯈꯔꯗꯤ ꯂꯥꯡꯉꯅꯤꯀꯣ ꯑꯩ ꯂꯝꯕꯤ ꯊꯣꯛꯑꯦ ꯥꯏꯒꯤ ꯁꯣꯟꯗ ꯑꯃꯃꯨꯛ ꯆꯠꯁꯦꯕꯀꯣ
ꯅꯣꯏ ꯑꯉꯥꯡꯒꯤ ꯑꯃ ꯁꯦꯝꯃꯦꯗꯨꯗꯤ ꯌꯥꯔꯕ ꯅꯪꯅ ꯌꯥꯗꯦꯒ ꯍꯥꯏꯈꯤꯕꯗꯣ
ꯑꯣ ꯃꯥꯒꯤꯗꯣ ꯀꯩꯅꯣ ꯇꯧꯔꯦ ꯄꯦꯃꯦꯟꯒꯤꯗꯣ ꯍꯥꯞꯄ ꯌꯥꯔꯦ ꯅꯅꯤ ꯁꯤꯝꯄꯜ ꯆ ꯑꯥ
ꯑ ꯌꯥꯕꯅꯦ ꯈꯔ ꯀꯨꯏꯅꯤ ꯁꯨꯝ ꯆꯪꯕꯅꯦ ꯑꯩꯁꯨ ꯐꯅ ꯀꯨꯏꯅ ꯆꯪꯉꯒ
ꯇꯦ ꯑꯩꯅ ꯀꯨꯏꯅ ꯂꯩꯔꯀꯥꯟ ꯇꯧꯅꯦ ꯍꯥꯏꯔꯒ ꯇꯥꯗꯃ ꯁꯨꯡ ꯇ ꯃꯥꯥꯏꯅꯦ ꯍꯦꯅꯤ ꯅ ꯅꯪ ꯈꯛꯇꯪ ꯋꯥꯔꯤ ꯁꯥꯟꯅꯕ ꯌꯥꯅꯕꯅꯤ
ꯅꯪ ꯆ
ꯅꯣꯏ ꯈꯛꯇꯪ ꯁꯤꯖꯤꯟꯅꯕ ꯌꯥꯕꯅꯦ ꯑꯗꯨꯝ꯫ ꯌꯥꯗꯕ ꯑꯣꯏꯔꯝꯒꯅꯤ ꯅꯪꯒꯤꯗꯣ ꯐꯦꯛꯅꯦꯌꯦ꯫
ꯎꯝ ꯃꯥꯅꯃꯨꯛ ꯃꯥꯅꯃꯨꯛ ꯍꯩꯄꯥ ꯁꯥꯕꯤꯔꯤꯕ ꯃꯥꯏ ꯀꯥꯟꯅꯅꯕ ꯇꯧꯕꯤꯔꯒ꯫
ꯍꯧꯖꯤꯛꯄꯨꯗꯤ ꯌꯥꯔꯦ ꯍꯥꯏꯃꯦ ꯐꯤꯐꯇꯤ ꯀꯌꯥꯅꯣ ꯈꯛꯇꯪ ꯆꯪꯉꯛꯑꯦ ꯍꯥꯏꯌꯦ ꯃꯥ ꯍꯥꯏꯕꯗꯣ꯫
ꯑꯣ ꯅꯪꯉ ꯍꯟꯇꯛꯀꯤ ꯀꯌꯥ ꯆꯪꯉꯛꯑꯒꯦ ꯍꯟꯇꯛ ꯅꯌꯨꯝ ꯆꯠꯄꯗꯒꯤ
ꯗ ꯆꯥꯝꯃꯒ ꯇꯔꯥꯒꯅꯤꯄꯥꯥꯟ ꯑꯃ ꯆꯪꯉꯦ
ꯑꯥ꯫
ꯃꯣꯏ ꯍꯧꯖꯤꯛ ꯄ꯭ꯔꯣꯁꯦꯁꯇ ꯋꯥꯟ ꯐꯣꯔꯇꯤ ꯅꯥꯏꯟ ꯑꯃꯒ ꯂꯩ꯫ ꯆꯪꯉꯛꯑꯅꯤ ꯑꯁꯤ ꯃꯃꯥꯒꯤ ꯀꯩꯅꯣꯕꯥꯎꯀꯤ ꯑꯣꯏꯗꯣꯏꯅꯦꯕ꯫ ꯑꯥ ꯇꯦꯟꯕꯥꯎꯀꯤ ꯑꯣꯏꯗꯣꯏꯅꯦꯕ ꯍꯧꯖꯤꯛꯀꯤ ꯋꯥꯟ ꯐꯣꯔꯇꯤ ꯅꯥꯏꯟꯗꯨꯅ꯫ ꯑꯗꯨꯒ ꯐꯤꯐꯇꯤꯟ ꯕꯥꯎꯀꯤ ꯑꯃ ꯊꯥꯖꯟꯒ꯭ꯔꯕꯅꯤ ꯉꯁꯥꯏ꯫
ꯎꯝ ꯑꯗꯨꯗꯤ ꯅꯪ ꯑꯥ ꯄꯨꯂꯞꯅ ꯇꯔꯥꯎꯉꯥ ꯁꯨꯔꯗꯤ ꯍꯧꯖꯤꯛꯐꯥꯎꯗ ꯀꯌꯥ ꯆꯪꯉꯛꯑꯕ ꯗꯥꯏꯔꯦꯛ ꯀꯩꯅꯣ ꯑꯣꯏꯅ
ꯆꯡꯉꯛꯇ꯭ꯔꯤꯌꯦ ꯃꯥꯏ ꯄꯔꯣꯁꯤꯡ ꯑꯥ ꯃꯣꯏ
ꯑꯣ ꯑꯩ ꯑꯃꯨ ꯇꯧꯔꯛꯀꯦ ꯄꯥꯝꯃꯨꯢꯌꯦ ꯃꯇꯝ
ꯊꯝꯃꯨ ꯊꯝꯃꯨ꯫ ꯑꯩꯗꯨ ꯁꯣꯔꯣꯛꯇ